ꯍꯜꯂꯣ
ꯑꯧ
ꯀꯩꯅꯣ ꯅꯁꯥ ꯉꯝꯗꯕ꯭ꯔꯣ ꯌꯥꯝ ꯉꯝꯗꯅ ꯌꯥꯝ ꯉꯝꯗꯅ ꯈꯨꯝꯃꯦꯕ
ꯅꯠꯇꯦ ꯅꯪ ꯕꯦꯛꯒ꯭ꯔꯥꯎꯗꯣ ꯇꯥꯅꯤꯡꯗꯦꯌꯦ ꯀꯥꯏꯗꯅꯣꯝ ꯆꯠꯂꯣ
ꯑꯣ ꯐꯦꯟꯅꯦ ꯁꯥꯔꯦ ꯑꯩꯈꯣꯏ ꯂꯩꯀꯥꯏꯗ
ꯐꯦꯟꯁꯨ ꯃꯨꯠꯊꯠꯂꯣ ꯇꯥꯅꯤꯡꯗꯦ
ꯑꯠꯆꯥ ꯆꯥ ꯃꯨꯠꯊꯠꯀꯦ ꯁꯥꯎꯔꯅꯨ
ꯅꯥꯇꯩ ꯆꯥꯗꯕ ꯊꯕꯛ ꯇꯧꯔꯛꯀꯅꯨ
ꯅꯥꯇꯩ ꯆꯥꯗꯕ ꯅꯠꯇꯦ ꯆꯥꯕ ꯊꯕꯛꯅꯤꯅꯦ
ꯆꯥꯕ ꯊꯕꯛ ꯅꯠꯇꯦ ꯑꯗꯣ ꯌꯥꯗꯦ ꯇꯥꯔꯦ
ꯀꯩ ꯌꯦꯟꯖꯥꯡ
ꯑꯥ ꯀꯥꯡꯁꯣꯏ
ꯀꯥꯡꯁꯣꯏ ꯀꯥꯡꯁꯣꯏꯅ ꯍꯥꯎꯔꯕꯅꯦꯀꯣ ꯆꯥꯗꯔꯤꯌꯦ ꯊꯣꯡꯉꯤꯌꯦ
ꯀꯩꯅꯣ ꯅꯪꯒꯤ ꯕꯦꯛꯒ꯭ꯔꯥꯎꯟꯗꯨꯕꯨ ꯅꯪꯒꯤ ꯀꯅꯥ ꯀꯅꯥ ꯂꯩ ꯌꯥꯝ ꯀꯩꯅꯣ ꯇꯧꯋꯦ ꯃꯈꯣꯟ ꯌꯥꯝ ꯊꯣꯛꯑꯦ ꯅꯨꯡꯉꯥꯏꯇꯦ
ꯃꯋꯥꯜ ꯂꯧꯗꯦ ꯀꯩꯁꯨ ꯇꯧꯗ꯭ꯔꯦ ꯍꯧꯖꯤꯛꯄꯨꯗꯤ ꯀꯔꯤꯅꯣ
ꯑꯩꯅ ꯇꯥꯕꯩ ꯋꯥꯅꯦ ꯎꯝ ꯅꯨꯡꯉꯥꯏꯇꯦ ꯍꯥꯏꯕꯅꯦ ꯑꯩꯉꯣꯟꯗ
ꯅꯥꯗꯣ ꯅꯨꯡꯉꯥꯏꯇꯕꯩꯅꯦ
ꯅꯠꯔꯦ ꯅꯥꯗꯣ ꯁꯤꯡꯃꯟꯕꯒꯤ
ꯑꯩꯈꯣꯏꯅꯅꯦ ꯉꯁꯤ ꯁꯟ ꯁꯟꯗꯦ ꯑꯣꯏꯕꯒꯤ ꯁꯟꯗꯦ ꯑꯣꯏꯕꯒꯤ ꯆꯤꯛꯀꯟ ꯆꯥꯗꯣꯏꯅꯤ
ꯆꯥꯗ꯭ꯔꯤꯕꯣ ꯍꯧꯖꯤ ꯐꯥꯎ
ꯆꯥꯗ꯭ꯔꯤ ꯊꯣꯡꯗ꯭ꯔꯤꯌꯦ ꯑꯩ ꯉꯁꯥꯏ ꯑꯌꯨꯛ ꯗꯨꯀꯥꯟ ꯊꯣꯛꯑꯒ ꯆꯤꯀꯟ ꯂꯧꯔꯨꯔꯦ ꯑꯗꯨꯒ ꯊꯣꯡ ꯊꯣꯡꯒꯤꯗꯧꯔꯦ ꯏꯅꯥꯎꯄꯥꯅ ꯃꯥ ꯆꯥꯛ ꯊꯣꯡꯕꯗ ꯃꯤ ꯑꯅꯤ ꯂꯩꯕꯅꯤꯅ ꯔꯨꯇꯤꯟ ꯁꯦꯝꯃꯦꯕꯀꯣ ꯑꯩꯒꯤ ꯔꯨꯇꯤꯟꯗꯣ ꯏ ꯏꯚꯤꯅꯤꯡꯗ ꯇꯥꯕ
ꯏꯁ ꯏꯁ ꯅꯪꯒꯤ ꯑꯣ ꯑꯣ ꯅꯣꯏ ꯅꯣꯏ ꯆꯥꯛ ꯊꯣꯡꯕꯒꯤ ꯔꯣꯇꯤꯜ ꯂꯥꯕ
ꯅꯣꯏ ꯃꯤ ꯀꯌꯥꯝ ꯂꯩꯒꯦ ꯍꯥꯏꯁꯦ
ꯃꯤ ꯑꯅꯤ ꯂꯩ ꯍꯧꯖꯤꯛ ꯑꯍꯨꯝ ꯂꯩꯥ
ꯑꯣ ꯏꯁ ꯃꯤ ꯑꯍꯨꯝꯗꯪ ꯂꯩꯔꯁꯨ ꯔꯨꯇꯤꯟ ꯁꯦꯝꯃꯦꯀꯣ
ꯃꯤ ꯃꯤ ꯑꯍꯨꯝ ꯍꯥꯏꯁꯦ ꯑꯃꯗꯤ ꯑꯉꯥꯡꯅꯦ ꯍꯣꯔꯦꯟ ꯍꯟꯒꯤꯗꯣꯏꯅꯦ ꯀꯩꯅꯣꯗ ꯃꯁꯛ ꯑꯗꯨꯒ ꯑꯅꯤ ꯃꯤ ꯑꯅꯤ ꯂꯩꯕꯗꯨ ꯑꯌꯨꯛ ꯅꯨꯡꯗꯥꯡ ꯑꯗꯨꯝ ꯁꯤꯜꯂꯤꯅꯤ
ꯑꯩꯁꯨ ꯍꯣꯔꯦꯟ ꯎꯝ ꯍꯣꯔꯦꯟ ꯉꯥꯏꯍꯥꯛ ꯂꯩꯔꯒ ꯑꯥ ꯀꯩꯅꯣꯗ ꯃꯃꯥ ꯈꯣꯏꯗ ꯆꯠꯁꯤꯔꯥ ꯈꯜꯂꯤ ꯆꯠꯅꯕ ꯊꯕꯛ ꯑꯃ ꯂꯩꯕꯒꯤ
ꯑꯣ ꯑ ꯃꯥꯊꯛꯀꯤꯗꯣ
ꯑ ꯃꯊꯛꯀꯤꯗꯣ
ꯀꯩ ꯀꯩ ꯇꯧꯒꯦ ꯍꯥꯏꯅ ꯆꯠꯂꯒ ꯂꯥꯏ ꯈꯨꯔꯨꯝꯃꯤꯟꯅꯒꯦ ꯍꯥꯏꯔꯣ
ꯅꯠꯗꯦꯍꯦ ꯁꯨꯝ ꯆꯠꯀꯦ ꯇꯧꯕꯅꯦ ꯆꯠꯇꯕ ꯀꯨꯏꯔꯦ ꯁꯤ ꯆꯍꯤꯒꯤ ꯆꯠꯇ꯭ꯔꯤ
ꯑꯁ ꯑꯗꯨꯅꯦ ꯀꯣꯏꯔꯨꯔꯣ ꯌꯨꯝ ꯂꯩꯔꯀꯥꯟꯗ ꯀꯣꯏꯒꯗꯕꯅꯤ ꯑꯗ ꯅꯣꯏꯒꯤ ꯅꯣꯏꯌꯨꯝ ꯃꯥꯅꯦ ꯅꯣꯏ ꯅꯪꯒ ꯔꯤꯂꯦ ꯔꯤꯂꯦꯇꯤꯞ ꯑꯣꯏꯕꯗꯣ ꯀꯣꯏꯔꯨꯔꯣ ꯂꯥꯛꯄ ꯀꯥꯟꯗ ꯌꯨꯝꯗ ꯀꯌꯥꯝ ꯂꯩꯇꯕꯅꯤ ꯅꯪ
ꯍꯨꯝ ꯍꯟꯗꯛꯁꯨ ꯑꯃꯨꯛ ꯆꯠꯈꯤꯗꯣꯔꯦ ꯑꯦ ꯐꯥꯒꯤ ꯗꯃꯤꯅ ꯊꯥ ꯑꯃꯃꯨꯛꯇꯤ ꯂꯩꯗꯧ ꯃꯥꯜꯂꯦ
ꯎꯝ ꯍꯥ ꯊꯥ ꯑꯃꯈꯛꯇꯪ ꯑꯅꯤ ꯂꯩꯌꯣ ꯑꯍꯨꯝ ꯑꯍꯨꯝꯐꯥꯎ ꯂꯩ ꯌꯥꯅꯤ ꯅꯪ
ꯑꯍꯨꯝ ꯑꯍꯨꯝꯗꯤ ꯑꯁ ꯌꯥꯗꯤꯌꯦ ꯊꯕꯛ ꯊꯕꯛ ꯇꯧꯗ꯭ꯔꯗꯤ ꯎꯝ ꯀꯩ ꯆꯥꯅꯤ ꯎꯄꯥꯏ ꯂꯩꯇꯦ
ꯌꯨꯝꯗ ꯅꯪ ꯅꯪꯗꯤ ꯌꯨꯝꯗ ꯄꯨꯟꯁꯤꯒꯤ ꯂꯩ ꯄꯨꯟꯁꯤ ꯆꯨꯞꯄ ꯂꯩꯒꯤꯗꯕ ꯅꯠꯇꯦꯍꯥꯏꯝꯅꯤꯅꯦ ꯂꯩꯁꯥ ꯑꯣꯏꯔꯤꯉꯩꯗꯗꯤ ꯌꯨꯝꯗ ꯂꯩꯒꯗꯕꯅꯤ ꯑꯦꯃꯥꯏ ꯁꯦꯕꯥ ꯇꯧꯒꯗꯕꯅꯤ
ꯑꯉꯥꯡ ꯑꯣꯏꯔꯤꯉꯩꯗꯒꯤ ꯂꯩꯔꯤꯗꯨꯕꯨ ꯍꯨꯝ
ꯑꯉꯥꯡ ꯑꯣꯏꯔꯤꯉꯩꯗꯒꯤ ꯅꯠꯇꯦ ꯑꯉꯥꯡ ꯑꯉꯥꯡꯒꯤꯗꯤ
ꯑꯦ
ꯅꯠꯇꯦ ꯑꯉꯥꯡꯒꯤ ꯋꯥꯔꯤꯗꯤ ꯑꯉꯥꯡꯗꯤ ꯀꯩꯅꯣ ꯇꯧꯋꯦꯗ ꯅꯪ ꯏꯃꯥ ꯕꯥꯕꯥꯒꯤ ꯁꯦꯕꯥ ꯍꯩꯇꯦꯗ ꯅꯪ
ꯑꯁ ꯂꯩꯃꯤꯟꯅꯕ ꯌꯥꯝ ꯀꯩꯅꯣ ꯇꯧꯋꯦꯗ ꯏꯁꯧ ꯌꯥꯝ ꯇꯧꯒꯟꯕꯅꯤꯅ ꯑꯩꯅ ꯑꯃꯨꯛ ꯃꯣꯏꯅ ꯑꯃꯨꯛ ꯏꯁꯧ ꯏꯁꯧ ꯏꯁꯧ ꯈꯠꯅꯕꯗꯣ ꯈꯠꯅꯕꯗꯣ ꯑꯩ ꯌꯥꯝ ꯁꯥꯎꯍꯟꯕꯅꯦ ꯑꯗꯨꯗ
ꯔꯁꯤ ꯌꯥꯝ ꯌꯥꯎꯗꯕꯗꯣ ꯃꯤ ꯂꯣꯏꯅꯃꯛ ꯑꯗꯨꯒꯤ ꯏꯁ ꯅꯨꯡꯇꯤꯒꯤ ꯏꯁꯧ ꯇꯧꯅꯩꯌꯦ ꯑꯩꯁꯨ ꯃꯥꯁꯨ ꯆꯞ ꯃꯥꯟꯅꯩ ꯑꯩꯅ ꯅꯉꯣꯟꯗꯒꯤ ꯑꯤꯅꯦ ꯑꯩꯅ ꯏꯁꯧ ꯇꯧꯔꯤ ꯃꯌꯥꯝꯁꯦ ꯅꯪꯒ ꯅꯪꯒ ꯃꯅꯩꯅꯦ ꯅꯪꯅ ꯇꯧꯔꯛꯄꯩ ꯑꯩꯁꯨ ꯇꯧꯔꯤꯅꯤꯅ ꯍꯥꯏꯔꯤꯅꯦ ꯑꯗꯨꯒꯤ ꯅꯨꯡꯇꯤꯒꯤ ꯈꯠꯅꯩ ꯋꯥ ꯉꯥꯡꯕꯗ ꯔꯁꯤ ꯌꯥꯎꯗꯕꯗꯣ ꯑꯗꯨꯅꯤ ꯑꯩꯅ ꯍꯥꯏꯕ ꯅꯪꯉꯣꯟꯗꯩꯅꯦ ꯍꯥꯏꯕ ꯅꯪꯉꯣꯟꯗꯗꯤ ꯋꯥꯁꯨ ꯀꯩꯝ ꯍꯥꯏꯕ ꯌꯥꯗꯦ ꯁꯥꯎꯒꯟꯂꯦ ꯌꯥꯝ ꯑꯁꯤꯗꯕꯨ ꯀꯩ ꯁꯥꯎꯅꯤꯡ ꯉꯥꯏ ꯂꯩꯒꯦ ꯁꯥꯎꯗ꯭ꯔꯗꯤ ꯀꯩꯅꯣ ꯔꯁꯤ ꯌꯥꯝ ꯌꯥꯎꯗꯅ ꯍꯥꯏꯔꯛꯑꯗꯤ ꯍꯥꯏꯕ ꯁꯥꯎꯕꯗ ꯄꯩꯁꯥ ꯐꯪꯉꯗꯤ ꯅꯪ ꯁꯥꯎꯕꯗꯨ ꯄꯩꯁꯥꯖꯨ ꯐꯪꯡꯉꯣꯏ ꯍꯣꯏ ꯃꯔꯛ ꯃꯔꯛꯇꯗꯤ ꯌꯥꯝ ꯁꯥꯎꯅꯤꯡꯉꯦ ꯀꯣ ꯔꯁꯤ ꯌꯥꯝ ꯌꯥꯎꯗ꯭ꯔꯗꯤ ꯑꯈꯣꯏ ꯋꯥꯗꯤ ꯁꯨꯃꯥꯏꯅ ꯌꯥꯝ ꯇꯧꯍꯜꯂꯦꯕ ꯀꯣꯏꯂꯥꯎ ꯂꯥꯎꯔꯛꯀꯅꯦꯕ ꯍꯣꯏ ꯃꯅꯨꯡꯗꯗꯤ ꯀꯩꯁꯨꯝ ꯈꯜꯂꯝꯃꯣꯏ ꯑꯗꯨ ꯑꯣꯏꯔꯁꯨ ꯋꯥ ꯍꯥꯏꯕꯗ ꯔꯁꯤ ꯌꯥꯎꯗꯕ ꯃꯤ ꯂꯩꯗꯅ ꯑꯈꯣꯏꯗꯤ ꯑꯗꯨꯃꯥꯏꯅ ꯇꯧꯒꯜꯂꯦꯕ ꯈꯨꯟꯗ ꯌꯨꯝꯗ ꯂꯣꯏꯅꯃꯛ ꯁꯨꯃꯥꯏꯅ ꯇꯧꯔꯝꯒꯅꯤ
ꯑꯗꯨꯃꯥꯏꯅ ꯇꯧꯕ ꯉꯥꯛꯇꯅꯤ ꯅꯪꯖꯨ ꯍꯌꯦꯡ ꯋꯥꯏ ꯑꯗꯨꯃꯥꯏꯅ ꯇꯧꯕ ꯉꯥꯛꯇꯅꯦꯕ ꯑꯩꯈꯣꯏꯖꯨ ꯑꯗꯨꯃꯥꯏ ꯇꯧꯋꯦ ꯃꯤꯁꯨ ꯇꯧꯅꯔꯤꯅꯤ ꯑꯗꯨꯃꯥꯏꯅ
ꯅꯤꯡꯉꯦ ꯋꯥ
ꯑꯗꯨꯅꯤ ꯑꯗꯨꯒ ꯍꯌꯦꯡꯋꯥꯏ ꯍꯌꯦꯡꯋꯥꯥꯏ ꯅꯪ ꯍꯌꯦꯡꯋꯥꯏ ꯇꯥꯎꯍꯦ ꯍꯌꯦꯡꯋꯥꯏ ꯅꯣꯏ ꯅꯪ ꯌꯨꯝ ꯄꯥꯜꯂꯀꯥꯟꯗꯒ ꯅꯣꯏ ꯅꯣꯏ ꯅꯨꯄꯥ ꯍꯦꯔꯣ ꯌꯨꯝꯗꯖꯨ ꯁꯨꯃꯥꯏꯅ ꯇꯧꯕꯤꯗꯣꯏꯅꯦ ꯅꯪꯅ ꯂꯥꯛꯑꯒ ꯅꯪꯖꯨ ꯑꯃꯨꯛ ꯀꯟꯗꯣꯏꯅꯦ ꯑꯗꯣ ꯑꯗꯨ ꯁꯔꯨꯛꯄꯨꯗꯤ ꯇꯧꯒꯗꯕ ꯂꯩꯕ ꯑꯗꯨꯕꯨ ꯅꯣꯏ ꯌꯨꯝꯗ ꯌꯨꯝꯗ ꯐꯖꯅ ꯏꯃꯥ ꯁꯦꯕꯥ ꯐꯖꯅ ꯇꯧꯔꯣ ꯅꯪ ꯆꯠꯈ꯭ꯔꯗꯤ ꯁꯦꯕꯥ ꯇꯧꯅꯤꯡꯉꯁꯨ ꯇꯧꯕ ꯐꯪꯉꯔꯣꯏ
ꯅꯨꯄꯥ ꯂꯩꯇꯕꯁꯤ ꯋꯥꯏꯌꯦꯅꯦꯀꯣ
ꯎ ꯅꯨꯄꯥ ꯅꯣꯏꯕ ꯂꯩꯔꯤꯁꯤꯗꯤ ꯅꯣꯏꯕ ꯅꯨꯄꯥ ꯅꯠꯇ꯭ꯔꯣ ꯅꯣꯏꯕ ꯐꯅꯦꯛ ꯁꯦꯠꯄ꯭ꯔꯣ
ꯑꯗꯨ ꯑꯣꯏꯔꯁꯨ ꯃꯣꯏꯗꯤ ꯑꯍꯟ ꯑꯣꯏꯔꯛꯑꯅꯤ ꯍꯅꯨꯔꯛꯑꯅꯤꯗꯅ ꯇꯣ ꯑ ꯅꯨꯄ ꯂꯩꯔꯗꯤ ꯅꯨꯄꯥꯅ ꯅꯨ ꯄꯤ ꯊꯤꯔꯛꯑꯅꯤ ꯑꯗꯨꯗꯤ ꯈꯔ ꯐꯕ ꯑꯩ ꯑꯩꯅꯕꯨꯗꯤ ꯅꯨꯄꯥ ꯄꯨꯔꯛꯑꯒ ꯂꯩꯕꯁꯨ ꯌꯥꯗꯦ ꯀꯔꯤ ꯍꯜꯂꯣ ꯍꯜꯂꯣ ꯍꯜꯂꯣ ꯇꯥꯕ꯭ꯔꯣ